ꯑꯣ ꯃꯌꯦꯛ ꯁꯦꯡꯑꯦ ꯍꯟꯗꯛꯇꯤ꯫
ꯎꯝ ꯀꯔꯤ ꯋꯥꯔꯤ ꯑꯃꯨꯛ ꯁꯥꯟꯅꯁꯦꯕ꯫
ꯎꯝ ꯑꯩ ꯑꯩꯃꯨꯛ ꯂꯤꯔꯛꯑꯒꯦ ꯉꯁꯤꯅ ꯍꯟꯗꯛ ꯀꯁꯤ ꯅ ꯑꯃ ꯎꯝ
ꯍꯥꯏꯈꯣ ꯑꯗꯨ ꯍꯥꯏꯗꯣꯦ ꯀꯩꯅꯣꯝ ꯍꯥꯏ ꯍꯧꯖꯤꯛ ꯃꯦꯁꯦꯁ ꯊꯥꯔꯛꯏꯅꯦꯕꯀꯣ ꯑꯩꯈꯣꯏꯒꯤ ꯑꯦꯗꯃꯤꯁꯟ ꯁꯦꯜꯒꯤꯁꯤ ꯁꯦꯃꯤꯅꯔ ꯍꯜ ꯃꯅꯥꯛꯇ ꯎ ꯅꯨꯄꯤ ꯀꯨꯟꯃꯉꯥ ꯍꯌꯦ ꯄꯨꯡ ꯑꯅꯤ ꯃꯈꯥꯏ ꯑꯗꯨꯋꯥꯏꯗ ꯂꯥꯛꯑꯣ ꯍꯣꯏ ꯃꯨꯚꯤ ꯁꯨꯠ ꯇꯧꯗꯣꯏꯅꯦ ꯀꯥꯏ ꯄꯩꯁꯥꯁꯨ ꯐꯪꯉꯣꯏꯗꯕꯗ ꯀꯔꯤ ꯀꯥꯅ ꯆꯠꯂꯨꯔꯒ ꯃꯇꯝ ꯄꯥꯝꯃꯨꯏ꯫
ꯇ ꯊꯤꯅ ꯍꯥꯏꯔꯕ
ꯃꯤꯔꯛꯑꯣ
ꯑ ꯑꯩꯈꯣꯏꯒꯤ ꯀꯩꯅꯣꯒꯤ ꯊꯥꯏꯅꯒꯤ ꯄꯨꯈ꯭ꯔꯤꯄꯥꯟꯒꯤ ꯁ꯭ꯋꯥꯏꯗ ꯏꯃꯣꯏꯅꯨ ꯇꯧꯔꯝꯕ ꯀꯥꯟꯗ ꯊꯥꯏꯅꯗꯤ ꯏꯁꯤꯡ ꯃꯌꯥꯏꯗ ꯑꯩꯈꯣꯏꯒꯤ ꯆꯩꯗ ꯅꯞꯁꯤꯜꯂꯒ ꯑꯩꯈꯣꯏꯒꯤ ꯀꯩꯅꯣ ꯇꯧꯋꯤꯗꯅ ꯆꯂꯥꯝꯕꯒꯨꯝꯕ ꯀꯩꯒꯨꯝꯕ ꯐꯤꯒꯔ ꯃꯌꯥꯝ ꯁꯥꯔꯗꯤ ꯊꯦꯠꯂꯤꯗꯅ
ꯑꯥ
ꯈꯪꯕ꯭ꯔꯥ ꯍꯧꯖꯤꯛꯀꯥꯟꯗꯤ ꯑꯗꯨꯗꯣ ꯑꯝꯇ ꯇꯧꯈꯤꯗ꯭ꯔꯦꯀꯣ ꯃꯨꯔꯇꯤꯕꯨꯗꯤ ꯂꯩꯔꯦ ꯑꯁ ꯑꯃ ꯄꯨꯈꯤ ꯃꯌꯥꯏꯗ ꯆꯩ ꯌꯨꯡꯉꯒ ꯇꯧꯕꯗꯨꯣ ꯃꯣꯏꯅ
ꯑꯥ
ꯁꯒꯣꯜꯒꯨꯝꯕ ꯆꯦꯟꯕꯒꯨꯝꯕ ꯀꯩꯒꯨꯝꯕ ꯃꯌꯥꯝ ꯌꯥꯎꯕꯗꯣ
ꯀꯩꯅꯣ ꯏꯃꯣꯏꯅꯨ ꯃꯇꯝꯗ ꯇꯧꯕꯗꯨꯔꯣ
ꯍꯣꯏ ꯍꯣꯏ ꯏꯃꯣꯏꯅꯨ ꯅꯨꯃꯤꯠꯇ ꯇꯧꯕꯗꯣ ꯍꯧꯖꯤꯛꯀꯥꯟꯗꯤ ꯄꯨꯈ꯭ꯔꯤ ꯃꯌꯥꯏꯗ ꯊꯦꯠꯇ꯭ꯔꯦꯗꯅ ꯗꯤꯖꯥꯏꯟ ꯀꯩꯗꯣ ꯑꯝꯇ ꯊꯦꯠꯇ꯭ꯔꯦꯀꯣ ꯊꯥꯏꯅꯗꯤ ꯊꯦꯠꯂꯝꯕꯅꯦꯕ
ꯈꯔ ꯆꯞꯄꯦ ꯅꯪꯒꯤꯁꯦ
ꯈꯔ ꯆꯞꯄꯦ
ꯎꯝ
ꯀꯩꯒꯤꯅꯣ ꯅꯦꯠꯋꯥ꯭ꯔꯛ ꯈꯔ ꯅꯨꯡꯉꯥꯏꯔꯝꯗꯧ ꯃꯥꯟꯗ꯭ꯔꯦ ꯉꯁꯤꯁꯦ ꯅꯨꯡꯊꯤ ꯅꯨꯡ ꯃꯪꯕ ꯈꯣꯠꯄ ꯈꯔ ꯇꯧꯕꯗꯣ ꯑꯗꯨꯗꯨꯅꯁꯨ ꯑꯣꯏꯔꯝꯕ ꯌꯥꯏ
ꯑꯩꯒꯤꯗꯤ ꯀꯩꯁꯨ ꯇꯧꯗꯕ꯭ꯔꯥ
ꯎꯝ ꯍꯧꯖꯤꯛ ꯅꯪꯒꯤꯗꯤ ꯀꯩꯝ ꯇꯧꯗꯦ
ꯗꯨꯝ ꯂꯤꯔꯛꯑꯣ
ꯊꯥꯏꯅꯗꯤ ꯑꯗꯨꯃꯥꯏꯅ ꯇꯧꯔꯝꯕ ꯌꯥ ꯍꯧꯖꯤꯛꯀꯥꯟꯗꯤ ꯎ ꯃꯇꯥꯏꯒꯤꯗꯨꯗ ꯑꯣꯏꯅ ꯂꯣꯏꯅ ꯃꯩ ꯑꯩꯈꯣꯏꯒꯤ ꯗꯤꯁꯀꯣ ꯂꯥꯏꯠꯇꯣ ꯊꯥꯔꯤꯗꯅ
ꯑꯣ
ꯑꯗꯨꯒ ꯑꯗꯨꯃꯥꯏꯅ ꯑꯅꯝꯕ ꯉꯥꯛꯇ ꯑꯣꯏꯅ ꯇꯧꯕ ꯃꯥꯜꯂꯦ ꯑꯇꯩꯗꯤ ꯗꯤꯖꯥꯏꯟ ꯐꯖꯕꯁꯦ ꯑꯝꯇ ꯊꯦꯡꯅꯗ꯭ꯔꯦꯕ ꯑꯗꯒꯤ ꯑꯃ ꯑꯁꯣꯝ ꯅꯥꯀꯟꯒꯤ ꯀ꯭ꯂꯕ ꯀꯤ ꯂꯩꯕꯒꯤ ꯖꯒꯥꯒꯤ ꯑꯗꯨꯏ ꯗꯗꯤ ꯃꯨꯔꯇꯤ ꯑꯣꯏꯅ ꯇꯧꯔꯒ ꯁꯦꯝꯕ ꯀꯦ ꯑꯅꯤ ꯊꯝꯕꯗꯨꯗ ꯑꯗꯨꯝ ꯊꯝꯃꯦꯗꯅ ꯑꯅꯝꯕꯅ ꯑꯗꯨ ꯅꯠꯇꯕ ꯑꯇꯣꯞꯄ ꯐꯖꯕ ꯌꯦꯡꯕ ꯌꯥꯕꯁꯦ ꯑꯃ ꯃꯣꯏꯒꯤ ꯀ꯭ꯂꯕ ꯃꯅꯨꯡ ꯒꯤ ꯃꯣꯏꯒꯤ ꯀꯩ ꯍꯥꯏꯗꯅꯣ ꯃꯅꯨꯡꯒꯤꯗꯨꯗ ꯀꯝꯃꯨꯅꯤꯇꯤ ꯍꯣꯜ ꯂꯩꯕꯗꯣ ꯑꯗꯨꯗ ꯏꯁꯩꯒꯨꯝꯕ ꯗꯥꯟꯁ ꯀꯨꯝꯕ ꯇꯧꯕꯗꯣ ꯖꯒꯣꯏꯒꯨꯝꯕ ꯏꯁꯩ ꯖꯒꯣꯏ ꯍꯥꯏꯇꯥꯔꯦ ꯑꯩꯈꯣꯏ ꯏꯁꯩꯒꯨꯝꯕ ꯇꯧꯕ ꯑꯗꯨꯒꯨꯝꯕꯗꯨ ꯅꯠꯇꯅ ꯑꯇꯣꯞꯄꯗꯤ ꯀꯌꯥ ꯀꯩꯅꯣ ꯇꯧꯗ꯭ꯔꯕ ꯃꯥꯜꯂꯦꯕ ꯐꯖꯕ ꯌꯧꯗ꯭ꯔꯕ ꯃꯥꯜꯂꯦ ꯑꯗꯨꯃꯥꯏꯅ ꯇꯧꯋꯦꯗ ꯃꯣꯏꯅꯃꯤ ꯃꯤꯠꯀꯤꯗꯣ ꯏꯃꯣꯏꯅꯨ ꯅꯨꯃꯤꯠꯇ ꯑꯗꯣ ꯌꯥꯏꯁ꯭ꯀꯨꯜꯒꯤꯗꯁꯨ ꯐꯨꯒꯤ ꯑꯆꯧꯕ ꯑꯃ ꯂꯩꯗꯅ ꯀꯣ ꯃꯣꯏ ꯃꯣꯏꯒꯤꯗꯨꯁꯨ ꯑꯗꯨꯝ ꯗꯦꯀꯣꯔꯦꯁꯟ ꯇꯧꯗꯤ ꯇꯧꯔꯔꯁꯨ ꯃꯣꯏꯒꯤꯁꯤꯁꯨ ꯃꯣꯏꯒꯤꯅ ꯑꯃꯨꯛ ꯏꯁꯤꯡ ꯅꯠꯇꯦ ꯀꯪꯐꯥꯜꯗꯟꯗꯅ ꯃꯣꯏꯒꯤꯗꯃꯛ ꯑꯗꯨꯃꯥꯏ ꯇꯧꯕꯅꯤꯅ ꯑꯅꯤꯗꯣ ꯈꯔꯗꯤ ꯈꯦꯠꯅꯃꯗ ꯅꯠꯇꯕ ꯑꯇꯣꯞꯄ ꯏꯃꯣꯏꯅꯨꯒꯤ ꯆꯥꯎꯅ ꯀꯩꯅꯣ ꯄꯥꯡꯊꯣꯛꯄ ꯀꯨꯝꯍꯩ ꯄꯥꯡꯊꯣꯛꯄꯁꯤ ꯀꯥꯏ ꯀꯥꯏ ꯂꯩꯒꯦ ꯈꯪꯕ꯭ꯔꯥ ꯈꯪ ꯇꯥꯗꯦꯀꯣ
ꯎꯝ ꯍꯣꯏ
ꯑꯅꯤꯁꯦ ꯑꯅꯤꯁꯤ ꯉꯥꯛꯇꯅ ꯅꯝꯕ ꯃꯥꯜꯂꯦ ꯉꯁꯥꯏꯗꯣ ꯑꯌꯨꯛꯇꯣ ꯊꯔꯣꯏꯗ ꯇꯨꯝꯃꯤꯌ‌ꯦ
ꯇꯥꯔꯦꯠ ꯇꯤꯝ ꯍꯣꯏꯒꯤ ꯅꯥꯀꯟꯗ ꯂꯩꯕ ꯌꯨꯝ ꯑꯃ ꯑꯗꯨꯝ ꯏꯃꯣꯏꯅꯨ ꯑꯗꯨꯝ ꯏꯁꯇꯦꯆꯨ ꯑꯣꯏ ꯑꯆꯧꯕ ꯑꯗꯨꯝ ꯊꯥꯡꯗꯣꯛꯄꯗꯣ ꯏꯃꯣꯏꯅꯨ ꯈꯨꯗꯤꯡꯒꯤ ꯑꯗꯨ ꯀꯩ ꯌꯨꯝꯅꯥꯛ ꯑꯥ ꯃꯣꯏꯗ‌ꯣ ꯃꯣꯏꯗꯨꯁꯨ ꯍꯥꯏꯕꯥ ꯃꯥꯜꯂ‌ꯦ ꯈꯪꯗ‌ꯦ ꯆꯍꯤ ꯑꯍꯨꯝ ꯂꯩꯁꯤꯜ ꯁꯨ꯭ꯋꯥꯏꯗ ꯈꯪꯗ‌ꯦ
ꯀꯩꯗꯧꯑ‌ꯦꯕ
ꯑꯩꯅ ꯆꯍꯤ ꯑꯁꯨꯛ ꯑꯍꯨꯝ ꯂꯩꯁꯤꯜꯂꯒ ꯇꯧꯔꯛꯈꯤꯗ꯭ꯔ ꯃꯥꯜꯂꯦ ꯀꯥꯏ꯫
ꯑꯝꯇꯥ ꯎꯗꯤꯌ‌ꯦ ꯑꯝꯇ ꯇꯧꯕ ꯎꯗꯤ ꯗ‌ꯦ ꯎꯝ ꯎꯝ ꯇꯧꯕ ꯎꯗꯦꯕ
ꯁꯦꯝꯐꯨꯗꯣ ꯑꯃ ꯃ‌ꯣꯏꯒꯤꯗꯣ ꯁꯦꯝꯐꯨ ꯑꯣꯏꯒꯨꯝ ꯇꯧꯕ ꯃꯅꯤꯡꯗꯀꯣ ꯄꯩꯁꯥ ꯍꯥꯞ
ꯑꯩꯗꯤ ꯑꯩꯗꯤ ꯀꯥꯎꯔꯦꯅ‌ꯦ ꯈꯪꯗꯣꯏꯅꯦ ꯅꯤꯡꯊꯤ ꯅꯨꯡꯉꯥꯏꯅ ꯌꯦꯡꯕ ꯂꯥꯛꯇꯝꯅꯤꯅꯥ
ꯏꯃꯣꯏꯅꯨꯒꯤꯗꯨꯒꯤ ꯃꯥꯏ ꯃꯀꯣꯛ ꯃꯅꯤꯡꯗꯔꯥ ꯁꯦꯟꯐꯨ ꯄꯩꯁꯥ ꯍꯥꯞꯐꯝ ꯌꯥꯎꯕꯒꯤ ꯇꯥꯏꯞ ꯇꯧ ꯈꯪꯗꯦ ꯑꯩꯖꯨ ꯁꯦꯟꯐꯨ ꯑꯣꯏꯔꯝꯃꯗꯤ ꯊꯨꯒꯥꯏꯔꯝꯃꯅꯤꯗ
ꯍꯨꯝ ꯍꯨꯝꯝꯝ ꯑꯍꯤꯡꯗꯤ ꯂꯨꯠ ꯂꯥꯛꯑꯗꯤ ꯑꯗꯨꯝ ꯇꯣꯛꯑꯦꯅꯦ ꯅꯠꯇ꯭ꯔꯥ ꯅꯠꯇꯦ ꯑꯩ ꯅꯣꯛꯄꯒꯤꯅꯤ
ꯎꯝ ꯏꯃꯣꯏꯅꯨꯖꯨ ꯊꯨꯒꯥꯏꯗꯣꯏꯅꯤꯅꯦ ꯑꯁ ꯉꯝꯖꯔꯣꯏ ꯍꯦ ꯐꯠꯂꯝꯒꯥꯗꯔꯣ
ꯏꯁꯤꯡ ꯗ ꯇꯤꯡꯉꯒꯒꯨꯝꯕ ꯊꯝꯕꯁꯨ ꯌꯥꯏꯑ‌ꯦ
ꯑꯩꯗꯤ ꯁꯦꯝꯐꯨ ꯑꯃ ꯄꯥꯝꯃꯦ ꯉꯣ ꯌꯥꯝ ꯁ꯭ꯋꯥꯏ ꯁꯦꯟꯐꯨꯁꯤꯗꯤ ꯄ꯭ꯂꯥꯁꯇꯤꯛꯀꯤ ꯁꯦꯟꯐꯨ ꯉꯥꯛꯇ
ꯑꯩꯗꯤ ꯀꯩꯁꯨ ꯑꯣꯏꯔꯔꯣꯏ
ꯑꯃ ꯊꯥꯏꯅ ꯏꯆꯦ ꯃꯥꯅ ꯂꯩꯕꯤꯈꯤꯕ ꯑꯃ ꯀꯩꯅꯣꯒꯤ ꯁꯦꯟꯐꯨꯗꯣ ꯍꯩꯖꯥꯄ‌ꯣꯠꯀꯤ ꯄꯨꯕꯩꯅ‌ꯦ ꯂꯨꯕꯥꯛ ꯑꯆꯧꯕ ꯑꯌꯨꯡꯕꯤ ꯁꯦꯟꯐꯨꯗꯣ ꯇꯨꯗꯣ ꯐꯖꯕꯅꯦ ꯅꯪꯒꯤ ꯋꯥꯏꯠꯇꯨꯗꯤ ꯊꯨꯒꯥꯏꯈ꯭ꯔꯕ‌ꯥ ꯂꯩꯔꯤꯕꯗꯣ
ꯃꯊꯛꯇꯩ ꯀꯦꯜꯂꯛꯑ ꯒ ꯀꯥꯏꯈ꯭ꯔꯦꯗ ꯄꯩꯁꯥꯅꯦ ꯑꯝꯇꯁꯨ ꯇꯨꯡꯁꯤꯟꯗꯕꯗꯨꯕꯨ
ꯑꯣ ꯑꯩ ꯊꯦꯡꯒꯨ ꯊꯦꯡꯒꯨꯒꯤ ꯁꯦꯟꯐꯨ ꯑꯅꯤ ꯑꯝꯗꯤ ꯂꯩꯔꯦ ꯑꯆꯧꯕ ꯑꯝꯒ ꯃꯆꯥ ꯑꯝꯒ ꯊꯦꯡꯒꯨ ꯀꯩꯗꯧꯗꯣꯏꯅꯣꯅ ꯌꯥꯔꯣꯏ ꯊꯝꯖꯤꯜꯂꯝ ꯌꯥꯎ ꯍꯣꯏ
ꯑꯩ ꯊꯝꯖꯟꯕꯤꯒꯦ ꯇꯧꯕꯅꯦ ꯇꯩꯊꯣꯛꯄꯤꯒꯦ ꯇꯧꯒꯅꯤ
ꯑꯦ ꯌꯥꯔꯦ ꯇꯩꯊꯣꯛꯄꯤꯔꯅꯨ ꯇꯩꯊꯣꯛꯄꯤꯕꯗ ꯑꯃꯨꯛ ꯊꯨꯒꯥꯏꯕꯤꯔꯗꯤ
ꯑꯗꯨꯒꯤꯅꯤꯗ꯫ ꯀꯨꯏꯅꯥ ꯎ ꯏꯐꯨꯟꯗꯣ ꯇꯩꯊꯣꯛꯇ꯭ꯔꯗꯤ ꯐꯠ ꯇꯦ ꯍꯥꯏꯕꯅꯦꯕꯥ꯫
ꯁꯦꯝꯐꯨ ꯑꯃ ꯂꯩꯔꯦ ꯄꯨꯈꯤꯁꯤꯔꯥ ꯈꯪꯗꯦ ꯎꯝ
ꯁꯤꯗꯒꯤꯔꯣ
ꯎꯝ
ꯃꯥꯏꯔꯦꯟꯒꯨꯝꯕꯅ ꯄꯩꯁꯥ ꯌꯥꯝ ꯆꯪꯉꯦ ꯍꯥꯏ ꯊꯦꯡꯒꯨꯒꯨꯝꯕ ꯃꯥꯏꯔꯦꯟꯒꯨꯝꯕꯅ
ꯃꯥꯏꯔꯦꯟꯗꯤ ꯄꯥꯝꯗꯦꯗ ꯊꯦꯡꯒꯨꯗꯣ ꯐꯖꯕꯅꯤꯍꯦ ꯑꯩ ꯊꯦꯡꯒꯨꯒꯤ ꯁꯦꯟꯐꯨꯗꯣ
ꯀꯅꯥꯅꯣ ꯅꯃꯥꯟꯅꯕꯤꯔꫭ
ꯑ
ꯃꯣꯏꯗꯤ ꯈꯪꯖꯄꯣꯟꯇꯦ ꯃꯈꯣꯏ ꯑꯅꯤꯒꯤ ꯌꯥꯝ ꯂꯨꯕ ꯊꯕꯛꯅꯤ ꯇꯧꯔꯤꯁꯦ ꯑꯈꫭꯏ
ꯏꯩꯅ ꯅꯪꯒꯤꯗꫭ ꯅꯪꯒꯤꯗꯣ ꯑꯗꯨꯒ ꯑꯗꯨꯝ ꯅꯪꯒꯤꯗꫭ ꯑꯦꯁꯥꯏꯟꯃꯦꯟꯅꯦ ꯍꯥꯏ ꯑꯍꯤ ꯍꯤꯡ
ꯑ ꯌꯥꯏ ꯀꯩꯁꯨ ꯀꯥꯏꯗꯦ ꯗꯨꯅ ꯈꯋ꯭ꯏ ꯐꯔꯕꯅꯤ ꯀꯣꯛꯇꯤ ꯂꯤꯡꯉꯤꯅꯦ ꯍꯔꯤꯗꯥꯁꯅꯤꯅ
ꯑꯁꯤ ꯌꯦꯔꯨꯝ ꯑꯅꯤ ꯆꯥꯕꯩꯔ ꯈꯪꯗꯦ ꯃꯣꯏꯅꯝꯁꯦ ꯅꯝꯊꯤꯍꯦ
ꯌꯥꯝ ꯊꯥꯖꯗꯅ ꯅꯃꯥꯟꯕꯤꯗꯣ ꯑꯍꯤꯡꯗ ꯍꯧ ꯍꯧꯒꯠꯂꯛꯇꯗꯅꯅꯦ ꯅꯣꯡꯉꯥꯜꯂꯒ ꯑ
ꯗꯦ ꯇꯨ ꯗꯦ ꯂꯥꯏꯐꯀꯤ ꯗꯦꯂꯤꯒꯤ ꯂꯥꯏꯐꯀꯤ ꯋꯥꯔꯤꯅꯦꯅ ꯌꯥꯎꯖꯔꯛꯅꯤ
ꯀꯩꯁꯨ ꯀꯥꯏꯗꯦ ꯀꯩꯁꯨ ꯀꯥꯏꯗꯦ ꯃꯤꯅ ꯀꯨꯝꯕ ꯇꯥꯔꯗꯤ ꯁꯤꯔꯅꯤ ꯅꯣꯛꯄꯗ ꯅꯃꯥꯟꯅꯕꯤ ꯑꯝꯇ ꯇꯥꯗ꯭ꯔꯣ ꯗꯥꯏꯗ ꯅꯪ ꯍꯥꯏꯗꯣ
ꯑꯩ ꯐꯣꯟꯗ ꯀꯩꯁꯨ ꯇꯔꯣꯏꯗ ꯌꯥꯝ ꯇꯞꯈ꯭ꯔꯖꯥꯠꯅꯤ ꯑꯩ ꯐꯣꯟꯁꯦ
ꯉꯝꯗ꯭ꯔꯦꯗ ꯑꯩꯗꯤ
ꯑꯩꯁꯨ ꯄꯨꯛꯇꯣ ꯍꯥꯏꯗꯤ ꯀꯩꯅꯣ ꯇꯧꯕꯒꯤ ꯈꯣꯡ ꯍꯥꯝꯇꯣꯛꯎ ꯌꯥꯗꯕꯩ ꯇꯧꯕ ꯀꯥꯟꯗ ꯍꯦꯛ ꯍꯦꯛ ꯋꯥꯕ ꯌꯥꯎꯑ‌ꯦ ꯅꯨꯡꯁꯤꯠ ꯂꯣꯏ ꯍꯥꯏꯒꯠꯂꯒ ꯍ‌ꯦꯛꯇ ꯇꯨꯝꯈꯠꯂ ꯂꯩꯗꯅꯅꯦ
ꯌꯦꯔꯨꯝ ꯐꯨꯠꯄꯁꯤꯗ ꯕꯣꯏꯂ꯭ꯔꯗꯨ ꯇꯧꯔꯛꯑꯦ ꯑꯗꯨ ꯃꯁꯥ ꯑꯥ ꯃꯈꯥꯗ ꯀꯨꯝꯕꯒꯥ ꯃꯨꯛ ꯏꯟꯗꯛꯁꯟ ꯊꯥꯡꯒꯠꯂ ꯇꯧꯑ‌ꯦ ꯑꯗꯨꯗꯤ ꯉꯟꯅ ꯍꯧꯒꯠꯂꯦꯗ‌ꯣ ꯈꯔ ꯊꯦꯡꯅ ꯇꯨꯝꯖꯗꯧꯗꯣ ꯍꯨꯝ ꯑꯗꯨꯒꯤ ꯃꯍꯥ ꯑꯒꯦ
ꯁꯦ ꯌꯥꯎꯍꯧꯒꯤꯗꯤ ꯑꯩ ꯍꯥꯏꯒꯦ ꯅꯍꯥꯟꯅꯦ ꯅꯍꯥꯟꯁꯦ ꯉꯔꯥꯡ ꯉꯔꯥꯡ ꯍꯥꯏꯇꯥꯔꯦ ꯉꯔꯥꯡ ꯑꯌꯨꯛꯁꯦ ꯁꯤ ꯁꯤꯅꯅꯦ ꯃꯤꯀꯞ ꯊꯣꯛꯂꯛꯄꯗꯅꯦ ꯑꯍꯥꯟꯕꯒꯤ ꯃꯤꯀꯞ ꯊꯣꯛꯂꯛꯄꯗꯅꯦ ꯕꯥꯔꯣ ꯇꯥꯒꯗꯕ ꯃꯤꯅꯤꯠ ꯇꯔꯥ ꯇꯧ ꯉꯥꯏꯔꯝꯃ‌ꯦ ꯈꯪꯉꯥꯕꯥ ꯑꯦꯂꯥꯚꯦꯟ ꯐꯤꯐꯇꯤ ꯆꯠꯂ ꯂꯩꯔꯝꯃꯦ ꯑꯌꯨꯛ ꯀꯤ ꯑꯩ ꯑꯥ ꯉꯁꯤ ꯁꯤꯅꯅꯦ ꯃꯤꯅꯤꯠ ꯃꯉꯥ ꯃꯨꯛ ꯈꯛꯇꯪ ꯀꯩꯅꯣ ꯇꯧꯔꯒ ꯔꯤꯂꯦꯛꯁ ꯇꯧꯔꯒ ꯑ ꯅꯤꯐꯨ ꯃꯉꯥ ꯆꯠꯂꯝꯃꯦ ꯉꯁꯤꯁꯤꯅ ꯕꯥꯔꯣ ꯇꯥꯒꯗꯕ ꯊꯥꯏꯅ ꯑꯩꯅ ꯅꯪꯉꯣꯟꯗ ꯆꯩꯕꯗꯣ ꯕꯥꯔꯣ ꯇꯥꯗꯣꯔꯦ ꯊꯦꯡꯉꯥꯅꯤꯅ‌ꯦ ꯄꯨꯡ ꯇꯔꯥ ꯇꯔꯥꯃꯥꯊꯣꯏ ꯐꯥꯎꯗꯤ ꯌꯥꯔꯦ ꯇꯔꯥꯃꯥꯊꯣꯏꯗꯩꯩ ꯍꯦꯟꯒ꯭ꯔꯗꯤ ꯌꯥꯝ ꯕꯔ‌ꯣ ꯇꯥꯔꯝꯗꯥꯏꯗꯤ ꯄꯨꯔꯥ ꯃꯤꯠ ꯑꯗꯨꯅꯤꯅ ꯑꯩꯅ ꯉꯥꯡꯉꯤꯗꯅ ꯅꯪꯉꯣꯟꯗ ꯑꯗꯨꯒ ꯍꯧꯖꯤꯛꯁꯤꯅ ꯑꯩꯅ ꯑꯃꯨꯛ ꯇꯧꯔꯛꯑꯦ ꯑꯗꯒꯤ ꯊꯥꯏꯅ ꯆꯦꯕꯤ ꯔꯣꯁꯅꯤꯅ ꯄꯩꯁꯥ ꯊꯣꯛꯏꯉꯩꯗ ꯑꯁ ꯏꯁꯇꯦꯁꯟꯅꯔꯤꯒꯤ ꯀ꯭ꯌꯨꯠ ꯑꯣꯏꯕ ꯑꯥꯏꯇ‌ꯦꯝ ꯇꯦꯝ ꯃꯌꯥꯝ ꯂꯩꯗ꯭ꯔꯥ
ꯇꯥꯗ꯭ꯔꯣ
ꯇꯥꯏ ꯇꯥꯏ ꯇꯥꯏ ꯇꯥꯔꯕꯣ
ꯍꯣꯏ ꯏꯕꯥꯟꯅꯤ ꯇꯨꯃꯤꯟꯅꯕꯥ ꯇꯝꯗꯕꯁꯤꯅ ꯁꯤꯅꯦꯕꯥ ꯑꯩꯅꯕꯨꯗꯤ ꯊꯤꯡ ꯉꯝ ꯢꯕꯥꯟꯅꯤ ꯇꯨꯃꯤꯟꯅꯕ ꯃꯇꯝ ꯗ
ꯊꯦꯡꯕ ꯌꯥꯎꯋꯦꯗ ꯇꯥꯏꯌꯦ ꯇꯥꯏꯌꯦ ꯊꯦꯡꯕ ꯑꯗꯨꯝ ꯌꯥꯎꯋꯦꯕ
ꯍꯣꯏ
ꯖꯦꯕꯤ ꯕ꯭ꯔꯣꯁꯇ ꯊꯥꯏꯅ ꯄꯩꯁꯥ ꯈꯔ ꯊꯣꯛꯏꯉꯩꯗ ꯃꯥꯗꯣ ꯀꯩꯅꯣꯒꯤ ꯏꯁꯇꯦꯁꯟꯅꯔꯤꯒꯤ ꯑꯥꯏꯇꯦꯝ ꯃꯆꯥ ꯃꯆꯥ ꯃꯌꯥꯝ ꯂꯩꯗ꯭ꯔꯥ ꯍꯥꯏꯗꯤ ꯀꯩꯅꯣꯒꯨꯝꯕ ꯃꯦꯀꯥꯅꯤꯀꯦꯜ ꯄꯦꯟꯁꯤꯜ ꯑꯇꯥꯡꯕꯒꯨꯝꯕ ꯑꯗꯒꯤ ꯀꯩꯅꯣ ꯄꯦꯟꯁꯤꯜ ꯀꯦꯁ ꯀꯨꯝꯕ ꯑꯗꯨꯝ ꯂꯩꯗꯅꯀꯣ ꯑꯗꯨꯗ ꯑꯩꯅ ꯕꯤꯔꯣꯖꯇ ꯉꯥꯡ ꯆ‌ꯦꯕꯤꯚ꯭ꯔꯁꯇ ꯄꯩꯁꯥꯇ ꯃꯥꯡꯍꯜꯂꯦ ꯑꯔꯦꯝꯕꯗ ꯀꯩꯗꯣꯛꯇꯣꯏꯅ ꯈꯣꯠꯇꯣꯏꯅ ꯉꯥꯡꯉꯤꯅ ꯍꯧꯖꯤꯛ ꯁꯤꯅꯅꯦ ꯑꯩꯅꯅꯦ ꯀꯦꯝꯂꯤꯟ ꯀꯨꯀꯨꯏꯍꯣꯒꯤꯗꯣ ꯈꯡꯕ꯭ꯔꯥ ꯇꯥꯃꯤꯜ ꯅꯥꯗꯨ ꯑꯁꯣꯝ ꯅꯥꯀꯜꯂꯣꯝ ꯁꯥꯏꯠꯇꯒꯤ ꯂꯨꯄꯥ ꯆꯍꯨꯝ ꯄꯤꯕꯥ ꯆꯦꯜꯂꯤ
ꯑꯁ
ꯄꯣꯁ ꯇꯒ ꯂꯥꯛꯏꯄꯣꯠꯅꯤ ꯗꯧꯔꯒ
ꯍꯥ ꯇꯥꯗ꯭ꯔꯦ
ꯒꯦ ꯍꯥꯏꯔꯣ
ꯑꯪ ꯀꯦꯝꯂꯤꯟ ꯀꯣꯀꯨꯌꯣꯗꯣ ꯑꯗꯨꯒꯤ ꯑꯗꯨꯒꯤ ꯑꯁꯤꯒꯤ ꯁꯦꯔꯤꯁꯇ ꯄꯦꯟꯁꯤꯜ ꯐꯖ ꯐꯖꯕ ꯌꯥꯝ ꯂꯩꯌꯦꯕ ꯁꯔꯤꯁ ꯑꯗꯨꯒ ꯑꯗꯣ ꯂꯣꯏ ꯂꯩꯈꯤꯗꯣꯏꯅꯦ ꯀꯂꯦꯛꯁꯟ ꯇꯧꯔꯒ ꯂꯤꯃꯤꯇꯦꯠ ꯏꯗꯤꯁꯟꯒꯗꯣ ꯂꯩꯌꯦ ꯂꯨꯄꯥ ꯆꯍꯨꯝ ꯆꯍꯨꯝ ꯃꯌꯥ ꯆꯍꯨꯝ ꯀꯨꯟꯒ ꯄꯤꯔꯒ ꯑꯗ ꯑꯩꯅ ꯍꯥꯏꯈꯣ ꯃꯥꯅ ꯇꯥꯅꯤꯡꯗ꯭ꯔꯦ ꯏꯆꯥꯎ ꯆꯥꯎꯋꯦ ꯅꯪꯒꯤ ꯄꯦꯟꯖꯤꯜ ꯃꯌꯥꯝꯁꯦ ꯀꯩꯗꯧꯗꯣꯔꯤ ꯅꯪ ꯏꯁꯇꯦꯁꯅꯔꯤ ꯍꯥꯡꯗꯣꯏꯔꯥ ꯉꯥꯡꯉꯤꯕꯀꯣ ꯑꯩꯅ ꯐꯖꯩꯩꯅ ꯊꯝꯖꯟꯗꯣꯏꯅꯦ ꯍꯥꯏꯅ ꯍꯥꯏꯕ ꯄꯤꯡ ꯃꯆꯨ ꯄꯨꯔꯥ ꯔꯦꯗ ꯑꯩ ꯉꯥꯡꯕ ꯄꯤꯡ ꯃꯆꯨꯗꯗꯤ ꯀꯩꯅꯣ ꯇꯧ ꯑꯗꯨꯗꯨꯒ ꯕ꯭ꯂꯨꯗꯨꯁꯨ ꯄꯨꯔꯥ ꯐꯨꯜ ꯕ꯭ꯂꯨ ꯑꯣꯏꯗꯣꯏꯅꯦꯕ ꯑꯩꯅ ꯍꯟꯗꯛ ꯆꯦꯜꯂꯤꯗꯨꯅ ꯀꯩꯅꯣꯅꯦꯕ ꯄꯨꯔꯥ ꯕ꯭ꯂꯦꯛꯅꯦꯕ ꯑꯗꯒꯤ ꯑꯩꯈꯣꯏꯒꯤ ꯇꯦꯕ꯭ꯂꯦꯠ ꯑꯇ ꯌꯥꯎꯕ ꯏꯁ꯭ꯇꯥꯏꯂꯤꯁ ꯃꯥꯟꯕ ꯄꯨꯔꯥ ꯑꯉꯧꯕꯗꯨꯁꯨ ꯂꯩꯌꯦꯕ ꯑꯗꯨꯒꯤꯗꯣ ꯆꯦꯟꯒꯦꯗꯧꯕ ꯑꯩꯈꯣꯏ ꯃꯥꯅ ꯌꯥꯝ ꯌꯦꯅꯤꯡ ꯗꯦ ꯃꯤꯠ ꯌꯥꯝ ꯅꯥꯏꯌꯦ ꯉꯥꯡꯉꯛꯏꯦ ꯑꯗꯩ ꯑꯗꯨꯝ ꯇꯣꯛꯑꯦ ꯏꯆꯥꯎꯒꯩꯅꯤ ꯌꯦꯡꯎꯅꯦ ꯑꯉꯥꯡ ꯃꯆꯥꯏ ꯇꯥꯏꯞꯇ
ꯅꯪ ꯖꯦꯇꯣꯟꯒꯤꯗꯣ ꯂꯩꯕ꯭ꯔꯥ ꯂꯩꯅꯤ ꯇꯧꯔꯝꯕꯗꯣ ꯂꯩ ꯕꯤꯖꯔꯇꯣꯟꯒꯤ ꯂꯥꯏꯔꯤꯛꯇꯣ
ꯀꯔꯝꯕꯅꯣ ꯑꯇꯥꯡꯕꯗꯨꯔꯣ
ꯑꯥ
ꯀꯥꯏꯗꯩꯩꯅꯣꯗ ꯏꯁ ꯉꯝꯄꯣꯟꯇꯦ ꯀꯥꯏꯗꯩꯩ ꯄꯩꯁꯥ ꯌꯥꯝ ꯇꯥꯡꯏ ꯂꯩꯅꯤꯡꯉꯦ ꯍꯥꯏꯕꯩ ꯋꯥꯅꯦꯕ ꯄꯩꯁꯥꯗꯣ ꯌꯥꯝ ꯇꯥꯡꯉꯦꯕ ꯑꯗꯨꯗ ꯄꯩꯁꯥ ꯊꯥꯗꯈꯤꯗꯣꯏ ꯁꯔꯨꯛꯄꯨꯗꯤ ꯑꯇꯣꯞꯄ ꯊꯥꯗꯕ ꯑꯃ ꯐꯩ ꯏꯕꯦꯝꯃ ꯐꯣꯟ ꯑꯃ ꯂꯩ ꯐꯩ ꯕꯤ꯭ꯔꯖꯇꯟꯒꯤ ꯂꯥꯏꯔꯤꯛ ꯑꯍꯨꯝ ꯂꯩꯒꯤꯕ ꯑꯗꯨꯒ ꯐꯣꯟ ꯑꯐꯕ ꯑꯃ ꯂꯩ ꯑꯗꯨꯒ ꯐꯣꯟ ꯑꯐꯕ ꯂꯩꯕꯅ ꯐꯩ ꯍꯥ
ꯍꯣꯏ ꯑꯩꯖꯤ ꯐꯣꯟ ꯑꯃꯇ ꯔꯦꯠꯃꯤꯒꯤ ꯐꯣꯟ ꯑꯦ ꯆꯥꯠꯁꯦ ꯅꯨꯡꯉꯥꯏꯃꯟꯗ
ꯑꯦꯟꯗ꯭ꯔꯣꯏꯗꯀꯤ ꯐꯣꯟꯁꯤꯅꯗꯤ ꯌꯥꯏꯐꯔꯕꯅꯦ ꯀꯗꯥꯛ ꯀꯗꯥꯛ ꯂꯥꯎꯒꯩ
ꯁꯤꯁꯨ ꯑꯦꯟꯗ꯭ꯔꯣꯏꯗꯅꯦꯕ ꯑꯗꯨ ꯑꯣꯏꯔꯁꯨ ꯑꯗꯨꯝ ꯆꯥꯔꯠꯁꯦ
ꯑꯦꯟꯗ꯭ꯔꯣꯏꯗꯀꯤ ꯑꯃ ꯂꯩꯕꯅ ꯑꯗꯨꯝ ꯐꯩꯕ ꯐꯣꯟ ꯑꯅꯧꯕ ꯂꯩꯒꯦ ꯍꯥꯏ ꯑꯁꯤꯗꯤ ꯀꯪꯀ꯭ꯔꯤꯠꯇ ꯇꯥꯔꯁꯨ ꯄꯥꯏꯈꯠꯂꯛ ꯀꯩꯅ‌ꯣꯝ ꯃꯥꯏ
ꯑꯥꯏꯐꯣꯟꯒ ꯂꯩꯅꯤꯡ ꯂꯩꯅꯤꯡꯉꯛꯄꯗꯤ ꯌꯥꯢ ꯀꯤꯂꯤ ꯀꯦꯃꯦꯔꯥꯒꯤ ꯈꯜꯂꯒ ꯑꯗꯨ ꯑꯣꯏꯔꯁꯨ ꯑꯩ ꯑꯥꯏꯐꯣꯟ ꯂꯩꯗꯕꯗ ꯀꯦꯃꯦꯔꯥ ꯂꯩ ꯂꯩ ꯌꯥꯏ ꯑꯗꯨꯒꯤ ꯁꯦꯝ ꯀꯦꯃꯦꯔꯥ ꯐꯖꯕ ꯑꯣꯏꯅ ꯊꯤꯕꯒꯤ
ꯎꯝ ꯅꯣꯛꯅꯤꯪꯉꯦ ꯅꯡ ꯍꯧꯖꯤꯛ ꯀꯤꯗꯨ ꯇꯕꯔꯥ ꯍꯜꯂꯣ ꯍꯂꯣ ꯇꯥꯗ꯭ꯔꯕꯣ
ꯇꯥꯗꯕ꯭ꯔꯣ ꯑꯩꯒꯤ
ꯇꯥꯔꯦ ꯇꯥꯔꯦ ꯑꯃꯨꯛ ꯇꯥꯔꯦ ꯉꯁꯥꯏ ꯑꯃꯨꯛ ꯇꯥꯗ꯭ꯔꯤꯕ
ꯅꯣ
ꯃꯄ ꯀꯩ ꯋꯥꯅꯣ ꯅꯣꯏꯒꯤ ꯀꯩꯅꯣ ꯒꯨꯝꯕ ꯏꯟꯇꯔꯅꯦꯠ ꯀꯨꯝꯕ ꯑꯦꯛꯁꯦꯁ ꯇꯧꯕꯩ ꯃꯇꯝ ꯂꯤꯃꯤꯠꯀ ꯄꯤꯕ꯭ꯔꯥ
ꯑꯩꯈꯣꯏꯒꯤꯔꯥ
ꯅꯨꯡꯗꯥꯡꯒꯤꯅꯦ ꯏꯟꯇꯔꯅꯦꯠ ꯑꯦꯛꯁꯦꯁ ꯇꯧꯕ ꯃꯇꯝꯒꯗꯣ ꯂꯤꯃꯤꯠ ꯄꯤꯕ꯭ꯔꯥꯕ
ꯄꯤꯗꯦ
ꯑꯣ ꯊꯥꯏꯅꯗꯤ ꯋꯥꯏ ꯐꯥꯏꯒꯤꯗꯣ ꯂꯤꯃꯤꯠ ꯄꯤꯕ ꯌꯥꯝ ꯂꯩꯕꯅꯦꯕ ꯑꯗꯨꯅꯅ ꯑꯩꯅ
ꯎꯝ
ꯁꯝꯃꯔ ꯌꯧꯔꯝꯅ ꯑꯦꯂꯔꯖꯤ ꯇꯧꯕꯁꯨ ꯍꯧꯗꯣꯔꯦ ꯇꯧꯔꯤꯁꯦ
ꯑꯩꯁꯨ ꯈꯪꯗꯦ ꯈꯥꯝꯗꯦꯛ ꯈꯥꯝꯗꯦꯛꯑꯒ ꯇꯤꯟ ꯆꯤꯛꯄꯒꯤ ꯃꯑꯣꯡꯗ ꯍꯥꯀꯠ ꯆꯝꯍꯟꯕꯒꯤ ꯍꯨꯃꯥꯡꯒ ꯀꯣꯟꯅꯅ ꯍꯣꯠꯆꯟꯕꯒꯤꯀꯣ ꯑꯃ ꯁꯥꯡꯅ ꯁꯥꯡꯅ ꯗꯥꯛ ꯇꯥꯔ ꯂꯩꯕꯗꯨ ꯇꯧꯋꯦꯕ ꯇꯜꯂꯦꯗ ꯌꯥꯝꯅ ꯑ‌ꯩ
ꯁꯥꯡ ꯁꯥꯡ ꯆꯤꯡꯕꯗ‌ꯣ
ꯍꯥ
ꯁꯥꯡꯅ ꯁꯥꯡꯅ ꯆꯤꯡꯕꯗꯨꯔꯕ
ꯍ‌ꯣꯏ ꯍꯣꯏ ꯍ‌ꯣꯏ
ꯑꯣ ꯇꯥꯗꯥꯕꯩ ꯅꯤꯡꯉꯨꯔ‌ꯦ ꯑꯩꯗꯤ
ꯑꯗꯨ ꯇꯔꯥꯅꯒ ꯈꯣꯠ ꯈꯤꯕ ꯃꯥꯟꯕ ꯑꯃ ꯂꯩꯕꯅꯦ ꯑꯗꯨꯃꯥꯏꯅ ꯇꯧꯔ ꯂꯩ
ꯑꯩꯈꯣꯏꯒꯤꯅꯤ ꯁꯥꯏꯖꯤꯅꯥ ꯀꯥꯡꯗꯤ ꯀꯥꯡ ꯉꯥꯛꯇ ꯏꯕ‌ꯦꯝ ꯀꯥꯡ ꯃꯌꯥꯝꯖꯤꯅ ꯂꯣꯏꯔ‌ꯦ
ꯂꯥꯎꯗ ꯏꯁꯄꯤꯛꯀ꯭ꯔꯖꯨ ꯊꯥ ꯌꯥꯗ ꯃꯥꯜꯂꯦꯅ ꯇꯧꯔꯤꯖꯦ
ꯚ ꯀꯩꯅꯣꯒꯨꯝꯕ ꯏꯀꯣꯒꯨꯝꯕ ꯆꯠꯄ ꯌꯥꯎꯕꯅꯦ ꯑꯗꯨꯅ ꯅꯨꯡꯉꯥꯏꯇꯕ ꯥ ꯂꯥꯎꯗ ꯏꯁꯄꯤꯀꯔꯒꯨꯝꯕ ꯊꯥꯕꯁꯦ ꯑꯩꯈꯣꯏꯅ ꯏꯀꫭꯒꯨꯝꯕ ꯆꯠ ꯄꯩ ꯍꯟꯖꯟ ꯍꯟꯖꯟ ꯇꯧꯕꯗꯨ ꯅꯨꯡꯉꯥꯏꯇꯝꯅꯦꯕ ꯎꯝ ꯑꯗꯨꯝ ꯍꯥꯏꯐꯦꯠ ꯑꯗꯨꯝ ꯉꯥꯏꯍꯥꯛ ꯋꯥꯔꯤ ꯁꯥꯟꯅꯔꯁꯤꯗ ꯌꯦꯡꯉꯥꯁꯤ
ꯃꯁꯥꯅꯥ ꯈꯨꯃꯥꯏ ꯌꯨ ꯐ‌ꯣꯟꯁꯦ ꯆꯞ
ꯏꯟꯖꯥꯡ ꯀꯩꯀꯩ ꯆꯥꯅꯤꯡꯉꯦꯕ ꯅꯪꯅ ꯁꯨꯠ ꯑ ꯍꯥ
ꯆꯥꯔ ꯍꯟꯊꯝꯕꯁꯦ ꯑꯩꯒꯤ ꯐꯣꯟꯁꯦ ꯑꯩꯒꯤ ꯐꯣꯟ ꯆꯥ꯭ꯔꯖꯇꯣ ꯇꯥꯔꯕ
ꯑꯥ ꯑꯗꯩ ꯍꯥꯏꯔꯕ ꯍꯥꯏꯗꯤ ꯀꯩꯕ
ꯇꯞꯅ ꯇꯞꯅ ꯂꯥꯛꯄ꯭ꯔꯣ
ꯇꯞ ꯇꯞꯅ ꯂꯥꯛꯄ꯭ꯔꯥꯗꯤ ꯀꯩꯅꯣ ꯃꯈꯣꯟꯗꯨꯔꯥ
ꯎꯝ
ꯂꯥꯛ ꯇ‌ꯦ ꯑꯗꯨꯝ ꯍꯧꯅ ꯑꯗꯨꯝ ꯂꯥꯛꯏꯗ ꯑꯩꯅ ꯍꯥꯏꯐꯦꯠ ꯐꯦꯠ ꯁꯨꯝ ꯀꯩꯅꯣ ꯇꯧꯕꯒꯤ ꯑꯃꯨꯃꯨꯛ ꯇꯥꯗꯕ ꯌꯥꯎꯕꯗꯣ ꯑꯗꯨꯗꯨꯒꯤꯅꯤꯗ
ꯀꯩꯅꯣ ꯇꯧꯋꯦꯕ ꯖꯦꯛꯁꯨ ꯃꯔꯤ ꯖꯦꯛꯁꯨ ꯁꯤꯟꯒ꯭ꯔꯕꯅꯦꯕ ꯂꯨꯄꯥ ꯆꯍꯨꯝ ꯑꯃ ꯄꯤꯗꯅ ꯑꯊꯥꯕ ꯖꯦꯛ ꯃꯔꯤ ꯑꯃ ꯑꯗꯨ ꯇꯧꯕꯗꯩꯗꯤ ꯅꯨꯡꯉꯥꯏꯔꯤꯔ ꯅꯨꯡꯉꯥꯏꯇ꯭ꯔꯤꯔ ꯈꯪꯗꯦ ꯍꯥꯟꯅꯒꯤ ꯖꯦꯛ ꯃꯔꯤꯗꯨꯗꯤ
ꯇꯥꯗꯔꯦ ꯑꯃꯨꯛ ꯅꯨꯡꯉꯥꯏꯇꯔꯦ ꯍꯜꯂꯣ
ꯃꯥꯒꯤ
ꯇꯥꯗ꯭ꯔꯦ ꯇꯥꯕ꯭ꯔꯣ ꯍꯜꯂꯣ
ꯇꯥꯗꯔꯣ
ꯇꯥꯔꯦ ꯇꯥꯔꯦ ꯑꯃꯨꯛ ꯑꯃꯨꯛ ꯇꯥꯕ ꯑꯃꯨꯛ ꯇꯥꯗꯕ ꯅꯦꯠꯋꯥꯛꯇꯣ ꯈꯔ ꯉꯁꯤꯗꯤ ꯇꯥꯗ꯭ꯔꯕꯣ ꯈꯪꯗꯦ ꯑꯗꯨꯒꯤꯅꯦ
ꯍꯥꯏ ꯇꯕꯤ ꯈꯪꯗꯔꯦ ꯀꯩꯁ ꯇꯧꯗꯦ
ꯀꯩꯗꯧꯋꯦꯕ
ꯑꯩꯒꯤ ꯗꯗꯤ ꯀꯩꯁꯨ ꯇꯧꯗꯦꯕ ꯅꯦꯠ ꯇꯤ
ꯑꯩ ꯑꯩꯈꯣꯏꯒꯤ ꯁꯣꯝ ꯅꯥꯀꯟꯗ ꯑꯣꯏꯔꯝꯒꯅꯤ ꯑꯩꯈꯣꯏ ꯉꯁꯤ ꯈꯔ ꯅꯨꯡꯉꯥꯏꯇꯕ ꯃꯥꯂꯦ
ꯎꯝ
ꯑꯃ ꯊꯥꯏꯅꯒꯤ ꯑꯩꯅ ꯑꯩꯅ ꯁ ꯅꯪ ꯃꯃꯥꯡ ꯁꯨꯇꯤ ꯊꯣꯛꯂꯛꯑꯝꯕ ꯀꯥꯟꯗ ꯎꯠꯄ꯭ꯔꯥ ꯑꯃ ꯕꯣꯏ ꯑꯃ ꯑꯩꯒꯤ ꯐꯥꯏꯚ ꯁꯕꯖꯦꯛ ꯅꯣꯠꯕꯨꯛꯀꯤꯗ ꯑꯃ ꯃ
ꯍꯩꯆ ꯀ꯭ꯌꯨꯒꯤꯗꯨꯔꯣ
ꯑꯩꯠꯁ ꯀ꯭ꯌꯨꯒꯤ ꯅꯠꯇꯕ ꯑꯃ ꯌꯨꯚꯥꯒꯤꯗꯣ ꯑꯁꯃ ꯇꯥꯏꯗ ꯃ ꯃꯖꯨ ꯂꯣꯏ ꯆꯤꯡꯉ ꯆꯤꯡꯉꯒ ꯇꯧꯕꯗꯣ ꯇꯨ ꯂꯥꯏꯟꯒꯤꯗꯣ ꯂꯥꯏꯟ ꯆꯤꯡꯕꯗꯣ
ꯎꯔ ꯃꯅꯦ ꯑꯩ ꯀꯥꯎꯒꯔꯦ
ꯑꯗꯨꯒꯤꯗꯣ ꯕꯣꯏꯗꯣ ꯈꯪꯕ꯭ꯔꯥ ꯀꯩ ꯄ꯭ꯗꯛꯇꯨ ꯗꯤꯁꯀꯟꯇꯤꯟꯅꯤꯌꯨ ꯇꯧꯈꯤꯗꯣꯏꯅ ꯈꯪꯗꯦ ꯍꯦꯛꯇ ꯐꯪꯅꯗ꯭ꯔꯕ ꯀꯩꯅꯣꯁꯦ ꯂꯩꯕꯁꯦ
ꯎꯝ
ꯄꯥꯈꯠꯃꯟꯗꯅ ꯑꯩ ꯉꯔꯥꯡ ꯉꯍꯥꯟ ꯅꯣꯡ ꯑꯃ ꯁꯣꯝ ꯅꯥꯀꯟꯗ ꯂꯩꯔꯝꯃꯦꯕꯀꯣ ꯏꯁꯇꯦꯁꯅꯔꯤ ꯗꯨꯀꯥꯟꯗꯨꯗ ꯑꯗꯨ ꯑꯣꯏꯗꯤ ꯑꯩꯅ ꯑꯃ ꯂꯧꯔꯛꯑꯦ ꯗ ꯑꯩꯈꯣꯏ ꯃꯥꯗ ꯂꯩꯍꯟꯕ ꯑꯗꯨꯒ ꯇꯨ ꯅꯥꯏꯟꯇꯤ ꯄꯤꯔꯝꯃꯦꯕ ꯑꯗꯨꯣ ꯑꯩꯈꯣꯏꯒꯤ ꯀꯩꯅꯣꯗꯗꯤ ꯑꯩꯈꯣꯏꯅ ꯑꯣꯟꯂꯥꯏꯟꯗ ꯆꯦꯟꯕꯗꯗꯤ ꯄꯩꯁꯥ ꯈ ꯇꯥꯔꯛꯏꯗꯅ ꯁ ꯁꯇꯦꯁꯅꯔꯤ ꯗꯨꯀꯥꯟꯗꯩ ꯂꯩꯕꯗꯗꯤ ꯐꯤꯛꯁꯇ ꯂꯥꯛꯑꯦꯅꯦ ꯄꯩꯁꯥꯗꯣ ꯄꯥꯝꯃꯨꯕꯁꯤꯗꯤ ꯑꯗꯨꯒ ꯕꯣꯏꯗꯣ ꯐꯪꯉꯔꯣꯏꯅ ꯈꯟꯕ ꯌꯥꯝ ꯄꯥꯈꯠꯄꯗꯣ ꯑꯣꯏꯅ ꯑꯦꯃꯥꯖꯣꯟꯗꯁꯨ ꯕꯣꯏ ꯀꯣꯕꯔ ꯑꯃ ꯈꯛ ꯇ ꯉꯥꯏꯔꯦ ꯐꯪꯉꯤꯁꯦ ꯍꯧꯖꯤꯛ ꯍꯧꯖꯤꯛ ꯁꯤꯗꯩꯩ ꯍꯦꯟꯅ ꯇꯧꯗ꯭ꯔꯗꯤ ꯃꯣꯏꯗꯤ ꯄ꯭ꯔꯗꯛꯁꯦ ꯗꯤꯁꯀꯟꯇꯤꯅ꯭ꯌꯨ ꯇꯧꯔ ꯃꯈꯥ ꯍꯦꯛꯇ ꯄꯨꯊꯣꯛꯇꯕꯗꯣ ꯑꯗꯨꯃꯥꯏꯟ ꯑꯗꯨꯝ ꯇꯧꯋꯦꯕ ꯑꯗꯨꯗꯨ ꯏ ꯄꯥꯈꯠꯄ ꯊꯥꯏꯅꯒꯤ ꯀ꯭ꯂꯥꯁꯃꯦꯠꯀꯤꯖꯨ ꯑꯩꯅ ꯀ꯭ꯂꯥꯁ ꯇꯦꯟꯗ ꯁꯤꯖꯤꯟꯅꯔꯝꯕ ꯕꯣꯏꯗꯣ ꯈꯪꯕ꯭ꯔꯥ ꯃꯆꯨ ꯃꯆꯨ ꯇꯧꯕꯗꯣ ꯑꯗꯨ ꯃꯆꯨ ꯃꯆꯨ ꯑꯗꯨꯖꯨꯅꯦ ꯍꯧꯖꯤꯛ ꯊꯤꯕ ꯁꯨꯡꯐꯪ ꯐꯪꯈꯤꯗꯦ ꯂꯩ
ꯃꯆꯨ ꯃꯆꯨ ꯃꯆꯨ ꯃꯆꯨ ꯍꯥꯏꯖꯦ ꯄꯦꯁ ꯑꯃꯗ ꯂꯣꯏ ꯃꯆꯨ ꯃꯆꯨ ꯑꯣꯏꯕꯤꯔꯣ
ꯅꯠꯇꯦ ꯅꯠꯇꯦ ꯕꯣꯏꯅꯦ ꯂꯦꯟꯁꯀꯦꯞꯀꯤ ꯑꯣꯏꯔꯒ ꯁꯄꯥꯏꯔꯦꯜ ꯕꯥꯏꯟꯗꯤꯡ ꯇꯧꯔꯒ ꯍꯥꯏꯒꯠꯄꯗꯣ ꯑꯩꯈꯣꯏꯒꯤ ꯀꯩꯅꯣ ꯇꯧꯔ ꯍꯥꯏꯒꯠꯄ ꯌꯥꯕꯗꯣ ꯄꯣꯇ꯭ꯔꯦꯠꯁꯨ ꯑꯣꯏꯕ ꯌꯥꯕ ꯀꯩꯅꯣꯁꯨ ꯑꯣꯏꯕ ꯌꯥꯕ ꯂꯦꯟꯁꯀꯦꯞꯁꯨ ꯑꯣꯏꯕ ꯌꯥꯕ ꯑꯗꯨꯒ ꯃꯦꯠꯁꯀꯤ ꯍꯣꯠꯄꯗ ꯄꯥꯏꯔꯝꯕꯗꯣ ꯑꯩꯅ ꯈꯪꯕ꯭ꯔꯥ
ꯍꯣꯏ ꯕ꯭ꯂꯨ ꯀꯂꯔꯒ ꯌꯥꯝ ꯂꯩꯕꯗꯨꯗꯣ
ꯄꯔꯄꯜꯅꯦ ꯔꯦꯗꯅꯦ ꯒ꯭ꯔꯤꯟꯅꯦ ꯂꯩꯗꯅ ꯑꯝꯇ ꯍꯦꯛ ꯐꯪꯈꯤꯗꯕ꯭ꯋꯥꯅꯦ ꯍꯧꯖꯤꯛ
ꯍ ꯄꯨ ꯌꯥꯝ ꯇꯥꯡꯉꯦꯗ ꯍꯨꯖꯤꯛ
ꯇꯥꯡꯉꯦ ꯕꯣꯏ ꯈꯨꯇꯥꯡꯑꯝꯅꯦ ꯈꯖꯤꯛ ꯈꯔꯀ ꯅꯠꯇꯦ ꯇꯥꯡꯉꯦꯁꯤ ꯏꯕꯦꯝ
ꯎꯁꯨ ꯂꯣꯏꯁꯤꯜꯂꯛꯑꯒ ꯃꯣꯏꯅ ꯑꯣꯏꯅ ꯕꯣꯏ ꯂꯩꯔꯝꯗꯕ
ꯅꯪ ꯕꯣꯏ ꯁꯦꯝꯅꯕ ꯍꯣꯠꯅꯕꯗ ꯅꯨꯡꯁꯥ ꯁꯥꯕ ꯈꯥꯡꯕ ꯉꯝꯗ꯭ꯔꯕꯅꯤꯅ ꯑꯩꯈꯣꯏ ꯅ
ꯗꯤꯖꯤꯇꯦꯜ ꯃꯇꯝꯖꯤꯗ ꯎ ꯀꯛꯄ ꯈꯔ ꯂꯦꯞꯄꯗꯤ ꯐꯗꯕ ꯑꯗꯨꯕꯨꯗꯤ ꯐꯔꯅꯤꯆꯔꯒꯨꯝꯕ ꯀꯩꯒꯨꯝꯕ ꯁꯥꯕ ꯃꯌꯥꯝ ꯃꯌꯥꯝ ꯑꯃ ꯌꯥꯎꯔꯤꯅꯦ ꯎꯗꯨ
ꯑꯗꯨ ꯊꯥ ꯑꯗꯨꯝꯗꯤ ꯊꯥꯗꯧꯅꯦꯗ ꯑꯗꯨꯅꯤ
ꯍꯥꯥ
ꯑꯗꯨꯅꯦꯕꯥ
ꯍꯟꯗꯛꯇꯤ ꯅꯪ ꯁꯨꯇꯤ ꯊꯣꯛꯂꯛꯄꯗ ꯏꯟꯖꯥꯡ ꯀꯩ ꯀꯩꯅꯣ ꯃꯍꯥꯎ ꯇꯪꯗꯣꯏ ꯃꯌꯥꯝꯖꯦ
ꯆꯥꯒꯦꯝ ꯄꯣꯝꯕ ꯀꯪꯂꯥꯌꯦꯟ ꯄꯥꯛꯅꯝ ꯑꯁ ꯑꯗꯨꯒ
ꯆꯦꯃ ꯅꯝꯃꯦ ꯈꯨꯍꯥꯎ ꯑꯃ ꯀꯪꯂꯥꯌꯦꯟ ꯏꯔꯣꯟꯕꯅ ꯉꯔꯥꯡ ꯑꯌꯨꯛ ꯅꯍꯥꯟ ꯑꯩꯅ ꯑꯗꯨꯝ ꯆꯥꯛ ꯇꯣꯝꯕꯤꯅ ꯑꯁ ꯀꯧꯇꯥ ꯑꯃ ꯂꯩꯔ ꯂꯩꯔꯝꯅꯦ ꯂꯥꯛꯑꯣ ꯆꯥꯁꯦ
ꯑꯗꯒꯤ ꯉꯥ ꯑꯇꯥꯎꯕ ꯊꯣꯡꯕ
ꯑꯥ ꯌꯥꯏ
ꯑꯗꯒꯤ ꯀꯔꯤ ꯉꯥ ꯑꯃ ꯀꯔꯤ ꯉꯥ ꯃꯃꯤꯡ ꯀꯥꯎꯏ
ꯔꯧꯔꯣ
ꯅꯠꯇꯦ ꯉꯥ ꯑꯇꯥꯎ
ꯀꯩꯅꯣ ꯁꯦꯡꯗ꯭ꯔꯦ ꯃꯌꯦꯛ ꯁꯦꯡꯗ꯭ꯔꯦ ꯉꯥ ꯀꯩꯗꯧꯌꯦ ꯉꯥ ꯇꯥꯎꯕ ꯀꯔꯝꯕ ꯇꯥꯗꯔ꯭ꯦ ꯁꯥꯎꯟꯗꯣ ꯑꯩꯈꯣꯏꯒꯤ ꯃꯌꯦꯛ ꯁꯦꯡꯅ ꯇꯥ꯭ꯗꯔ꯭ꯦꯕ ꯑꯣ ꯑꯣ ꯇꯨꯡꯍꯟꯕꯤ ꯇꯨꯡꯍꯟꯕꯤ ꯇꯨꯡꯍꯟꯕꯤꯗꯤ ꯁꯣꯏꯕꯨꯡꯒ ꯅꯩꯒ
ꯆꯅꯤꯡ
ꯅꯒꯤꯁꯨꯣꯏ ꯕꯨꯝ ꯏꯔꯣꯝꯕꯗꯣ ꯑꯗꯨꯁꯨ ꯈꯪꯕ꯭ꯔꯥ ꯃꯨ ꯃꯣꯔꯣꯛ ꯑꯇꯦꯛꯄ ꯉꯥꯛꯇꯅ ꯂꯣꯜꯂꯦꯕ ꯑꯉꯧ ꯉꯥꯛꯇꯅ ꯃꯣꯔꯣꯛ ꯐꯅꯌꯥꯝ ꯍꯥꯞꯄ ꯑꯁ ꯈꯨꯍꯥꯎꯗꯤ ꯑꯗꯒꯤ ꯀꯣꯂꯤ ꯍꯋꯥꯏ ꯌꯦꯟꯗꯦꯝ ꯑꯜꯂꯨ
ꯑꯩꯗꯤ ꯇꯥꯕ꯭ꯔꯥ ꯂꯣ